ꯍꯜꯂꯣ
ꯇꯥꯕ꯭ꯔꯣ
ꯇꯥꯥꯛꯇꯦꯌꯦ ꯍꯜꯂꯣ
ꯐꯖꯅ ꯇꯥꯗꯕ꯭ꯔꯣ
ꯇꯥꯔꯦ ꯇꯥꯔꯦ ꯇꯥꯔꯦ
ꯀꯩꯗꯧꯔꯝꯃꯤꯅꯣ
ꯑꯩꯁꯦ ꯍꯧꯖꯤꯛꯅꯦ ꯎꯝ
ꯁꯥꯏꯦꯝꯔꯣꯛ
ꯃꯄꯥꯟꯗ ꯂꯩꯌꯦ ꯆꯥꯛ ꯇꯣꯛꯑꯒ ꯁꯨꯝ ꯃꯄꯥꯟꯗ ꯕꯦꯜꯀꯣꯅꯤꯗ ꯊꯣꯛꯑꯒ ꯃꯤ ꯌꯦꯡꯉꯝꯕ ꯁꯨꯝ
ꯌꯥꯝ ꯅꯨꯡꯉꯥꯏꯌꯦ ꯅꯪꯒꯤꯗꯨꯗꯤ ꯑꯩꯁꯨ ꯌꯦꯡꯅꯤꯡꯉꯦ
ꯑꯗꯣ ꯅꯪꯒꯤ ꯃꯈꯣꯟꯗꯣ ꯌꯥꯝꯅ ꯇꯞꯄꯦ ꯍꯧꯍꯜꯂꯛꯑꯣ ꯆꯤꯡꯗ ꯊꯥꯡꯖꯜꯂꯣ ꯖꯛ ꯑꯅ ꯊꯥꯡꯖꯜꯂꯣ
ꯍꯜꯂꯣ
ꯌꯦꯁꯖ ꯑꯗꯨꯅꯤꯗꯅ ꯍꯧꯔꯦ
ꯀꯩ ꯃꯊꯦꯜ ꯆꯥꯕꯤꯔꯤꯒꯦꯅ‌ꯦ ꯅꯪꯕꯣ
ꯎꯪ ꯑꯩꯈꯣꯏꯒꯤꯗꯣ ꯉꯁꯤꯗꯤ ꯎꯝ ꯀꯩꯅꯣ ꯆꯥꯕꯗꯣ ꯑ ꯁꯒꯣꯜ ꯍꯋꯥꯏꯒ ꯁꯤꯡꯖꯨ ꯑꯃꯁꯨ ꯌꯥꯎꯔꯦ ꯑꯗꯨꯒ ꯃꯦꯒꯤꯁꯨ ꯆꯥꯏꯌꯦ ꯑꯗꯨ ꯍꯥꯎꯋꯦ ꯌꯥꯝꯅ ꯑꯗꯨ ꯅꯣꯏꯗꯤ ꯀꯩ ꯆꯥꯒꯦ ꯆꯥꯛ ꯆꯥꯔꯕꯣ
ꯆꯥꯛ ꯆꯥꯔꯦ ꯏꯃꯥꯟꯅꯕꯤ ꯑꯃꯅꯅꯦ ꯑꯣꯛꯁꯥ ꯊꯣꯡꯉꯝꯃꯦ ꯑꯗꯨꯒ ꯁꯧꯒ꯭ꯔꯤꯒ ꯑꯗꯨꯒ ꯏꯔꯣꯝꯕꯗꯅ ꯀꯩꯔꯣ ꯄꯦꯝꯕꯨ ꯁꯨꯠ
ꯋꯥꯎ
ꯇꯧꯔꯝꯃꯦ ꯑꯗꯨꯒꯤ ꯇꯞ ꯇꯥꯅ ꯆꯥꯕꯤꯔꯒ ꯍꯧꯖꯤꯛꯇꯤ ꯍꯌꯦꯡ ꯑꯦꯛꯖꯥꯝ ꯂꯩꯕꯅꯤꯅ ꯂꯥꯏꯔꯤꯛꯁꯦ ꯈꯔ ꯌꯦꯡꯉꯁꯦꯔꯅ ꯇꯧꯔꯤꯌꯦ ꯑꯗꯨꯕꯨ ꯆꯪꯗꯤꯌꯦ ꯀꯣꯛꯇꯗꯤ ꯀꯃꯥꯏꯟ ꯇꯧꯅꯤ
ꯌꯥꯝ ꯊꯤꯅ ꯅꯩꯌꯦ ꯑꯗꯨꯗꯤ ꯌꯥꯝ ꯊꯤꯅ ꯍꯥꯎꯔꯝꯅꯤ ꯅꯣꯏ ꯑꯦꯟꯖꯥꯡꯗꯣ ꯑꯗꯣ ꯑꯦꯛꯖꯥꯝꯒꯤ ꯂꯥꯏꯔꯤꯛꯁꯨ ꯑꯗꯨꯝ ꯄꯥꯊꯣꯛꯑꯣ ꯆꯪꯍꯜꯂꯣ
ꯑꯦꯛꯖꯥꯝꯒꯤ ꯂꯥꯏꯔꯤꯛꯁꯦ ꯄꯥꯔꯖ‌ꯦꯅ ꯑꯩꯅ ꯐꯝꯃꯤꯅꯦꯕ ꯀ‌ꯣ ꯑꯗꯨꯏꯁꯨ ꯆꯪꯗꯦꯃ‌ꯦ ꯀꯣꯛꯇ ꯀꯃꯥꯏꯟ ꯇꯧꯅꯤ ꯁꯤꯗꯤ
ꯑꯗꯣ ꯂꯥꯏꯔꯤꯛꯇꯣ ꯅꯪ ꯀꯣꯛꯇꯨꯗ ꯊꯥꯡꯒꯠꯂꯣ ꯑꯗꯨꯒ ꯆꯪꯉꯛꯄ꯭ꯔꯥ ꯌꯦꯡꯉꯣ ꯅꯣꯠꯕꯨꯛꯇꯣ ꯀꯣꯛꯇ ꯊꯥꯡꯀꯠꯂꯣ ꯎꯝ
ꯊꯥꯡꯒꯠꯂꯁꯦ ꯑꯗꯣ ꯉꯁꯤꯗꯤ ꯅꯪ ꯀꯩ ꯊꯕꯛ ꯂꯩ ꯀꯥꯏꯗ ꯆꯠꯀꯅꯤꯅ ꯄ꯭ꯂꯥꯟ ꯇꯧꯔꯤꯒꯦ ꯅꯪꯕꯣ
ꯑꯩꯗꯣ ꯉꯁꯤꯗꯤ ꯑꯩꯒꯤ ꯕꯤꯖꯤꯅꯦꯁꯀꯤ ꯊꯕꯛ ꯑꯃ ꯇꯧꯒꯅꯤ ꯑꯗꯨꯝ ꯗꯤ ꯇꯤ ꯂꯩꯌ‌ꯦ ꯑꯗꯨꯒꯤ ꯑꯗꯨꯒ ꯑꯇꯣꯞꯄꯗꯤ ꯀꯩꯁꯨ ꯆꯠ ꯀꯗ‌ꯣꯕ ꯃꯥꯟꯗꯤꯌꯦ ꯑꯗꯣ ꯃꯦꯟꯐꯤꯠꯇꯤ ꯂꯩꯌꯦ ꯉꯁꯤ ꯑ ꯃꯤꯁ ꯃꯤꯁꯇꯔ ꯈꯟꯒꯅꯤ ꯍꯥꯏꯌꯦ ꯉꯁꯤ ꯃ‌ꯦꯟ
ꯍꯩꯃꯥ ꯑꯩꯖꯨ ꯑꯩꯁꯨ ꯆꯠꯀꯅꯤꯅ ꯇꯧꯔꯤꯌꯦ ꯅꯪ ꯄꯨꯡ ꯀꯌꯥꯗ ꯆꯠꯇꯣꯏꯕ
ꯑꯣ ꯑꯗꯣ ꯑꯩ ꯈꯪꯗꯤꯌ‌ꯦ ꯑꯩꯗꯤ ꯃꯦꯕꯤꯅꯦ ꯑꯩꯗꯤ ꯈꯪꯗ꯭ꯔꯤꯌꯦ ꯅꯪꯗꯤ ꯆꯠꯀꯗꯣꯏꯔꯣ
ꯑꯩꯁꯨ ꯈꯪꯗ꯭ꯔꯤꯌꯦ ꯏꯃꯥꯟꯅꯕꯤ ꯑꯃꯗꯣ ꯃꯥ ꯂꯥꯏꯔꯤꯛ ꯄꯥꯕ ꯄꯥꯅꯤꯡꯉꯦ ꯆꯠꯅꯤꯡꯗꯦ ꯆꯠꯅꯤꯡꯗꯦ ꯇꯧꯔ ꯂꯩꯔꯦ ꯑꯗꯨꯒꯤ ꯈꯪꯗꯤꯌꯦ ꯑꯗꯨ ꯃꯥ ꯆꯠꯇ꯭ꯔꯗꯤ ꯑꯩꯁꯨ ꯏꯇꯣꯝꯇ ꯆꯠꯄꯗꯣ ꯑꯃꯨꯛꯀ ꯋꯥꯈꯟꯁꯦ ꯀꯌꯥ ꯅꯨꯡꯉꯥꯏꯇ‌ꯦꯅꯦ ꯏꯊꯟꯗ ꯆꯠꯂꯗꯤ ꯑꯩ ꯑꯣꯏꯅ ꯂꯥꯡꯕ ꯃꯥꯜꯂ‌ꯦ ꯑꯗꯨꯒꯤ ꯃꯥꯕꯨ ꯅꯝꯗꯅ ꯆꯠꯍꯟꯒꯅꯤꯌꯦ ꯑꯩꯅ
ꯍꯣꯏ ꯅꯃꯥꯟꯅꯕꯤꯗꯣ ꯅꯪꯒ ꯅꯪꯒ ꯑꯦꯛꯖꯥꯝ ꯊꯝꯃꯤꯟꯅꯕꯅꯤꯅ ꯅꯪ ꯊꯟꯗ ꯆꯠꯂꯗꯤ ꯅꯪꯗꯣ ꯋꯥꯈꯜꯗꯣ ꯅꯨꯡꯉꯥꯏꯔꯣꯏꯌꯦ ꯑꯗꯨꯒꯤꯅꯦ ꯑꯗꯨꯗꯤ ꯃꯥ ꯃꯌꯨꯝ ꯂꯩꯍꯧꯔꯗꯤ
ꯑꯗꯨꯒ ꯖꯔꯅꯦꯜꯒꯤ ꯑꯃ ꯌꯥꯎꯕꯗꯣ ꯀꯔꯝꯕꯗꯅꯣ ꯖꯔꯅꯦꯜꯒꯤ ꯑꯃ ꯌꯥꯎꯕꯗꯣ
ꯀꯔꯤꯕ
ꯑꯣ ꯁꯤꯗꯅꯦ ꯖꯔꯅ‌ꯦꯜꯒꯤ ꯑꯩꯈꯣꯏꯒꯤ ꯄ꯭ꯔꯦꯛꯇꯤꯀꯜ ꯍꯌꯦꯡꯁꯦ ꯄ꯭ꯔꯦꯛꯇꯤꯀꯜꯅꯦꯕꯀꯣ ꯍꯌꯦꯡꯁꯦ ꯑꯩꯈꯣꯏꯁꯦ ꯑꯗꯨꯒꯤ ꯖꯔꯅꯦꯜꯁꯦ ꯖꯔꯅꯦꯜ ꯍꯥꯏꯅ ꯇꯣꯞ ꯌꯥꯎꯕꯖ‌ꯦ ꯃꯔꯤ ꯃꯉꯥ ꯁꯨꯏꯕꯀꯣ ꯑꯗꯨꯒꯤ ꯑꯩꯅ ꯃꯥ ꯃꯥ ꯏꯃꯥꯟꯅꯕꯤꯁꯤꯗꯅꯦ ꯖꯔꯅꯦꯜꯁꯦ ꯀꯔꯝꯕꯗꯨꯅꯣ ꯃꯥꯅ ꯌꯦꯡꯗꯣꯏꯖ‌ꯦꯅ ꯍꯪꯒꯦ ꯇꯧꯕꯅꯦꯗ ꯑꯗꯨ ꯃꯥꯅꯗꯤ ꯖꯔꯅꯦꯜꯁꯦ ꯂꯣꯏ ꯌꯦꯡꯉꯛꯑꯣ ꯍꯥꯏꯌꯦ ꯑꯗꯨ ꯂꯣꯏꯅꯗꯤ ꯌꯦꯡꯕ ꯉꯝꯃ‌ꯣꯌꯦ ꯑꯃ ꯑꯅꯤ ꯈꯛꯇꯅꯤ ꯌꯦꯡꯗꯣꯏꯖ‌ꯦ ꯑꯩꯅ ꯅꯠꯇ꯭ꯔꯣ
ꯎꯝ ꯃꯥꯅꯦ ꯑꯗꯣ ꯈꯪꯗꯦ ꯅꯣꯏ ꯂꯣꯏ ꯌꯦꯡꯖꯜꯂꯣ ꯑꯉꯝꯕꯈꯩ ꯂꯣꯏ ꯌꯦꯡꯖꯜ ꯄꯥꯁꯜꯂꯣ ꯂꯣꯏꯅ
ꯅꯣꯏꯅ ꯄꯥꯁꯟꯕ ꯉꯝꯃꯣꯏꯌꯦ ꯍꯧꯖꯤꯛꯇꯤ ꯐꯥꯔꯗꯤ ꯐꯥꯕ ꯉꯝꯃꯣꯏꯌ‌ꯦ ꯍꯧꯖꯤꯛꯇꯤ
ꯑꯗꯨꯗꯤ ꯅꯪꯅ ꯍꯧꯖꯤꯛ ꯋꯥꯔꯤꯌꯔꯒꯤ ꯀꯩ ꯗꯔꯀꯥꯔ ꯑꯣꯏ
ꯋꯥꯔꯤꯌꯔꯒꯤ ꯋꯦꯄꯟ ꯗꯔꯀꯥꯔ ꯑꯣꯏ
ꯑꯗꯨ ꯁꯦꯝꯒꯅꯤ ꯅꯪꯅ
ꯋꯦꯄꯟꯗꯣ ꯁꯦꯝꯃꯒ ꯍꯦꯡ ꯑꯃꯁꯨ ꯂꯥꯛꯇ꯭ꯔꯅꯤ ꯇꯟꯗ꯭ꯔꯣ
ꯂꯥꯛꯀꯅꯤꯌꯦ ꯁꯦꯝ ꯑꯇ ꯁꯦꯝꯖꯜꯂꯣ
ꯔꯅꯦꯜꯁꯦ ꯀꯔꯝꯕ ꯂꯥꯛꯇꯧꯗꯤ ꯃꯥꯜꯂꯤ ꯏꯃꯥꯟꯅꯕꯤꯁ ꯃꯥꯅ ꯀꯔꯤ ꯈꯜꯂꯤꯅꯣ ꯈꯪꯗꯦ ꯍꯪꯗꯔꯥꯝꯇ
ꯅꯕꯥꯅꯤ ꯇꯥꯟꯅꯔꯒ ꯑꯗꯨꯝ ꯁꯥꯟꯅ ꯍꯥꯏꯗꯤ ꯁꯦꯝꯃꯣ ꯍꯥꯏꯗꯤ ꯑꯁꯜꯂꯣ ꯇꯥꯟꯅ ꯇꯥꯟꯅꯔꯒ
ꯑꯗꯨꯒ ꯖꯔꯅꯦꯜꯁꯨ ꯑꯃꯁꯨ ꯑꯃ ꯑꯃꯈꯛꯇ ꯑꯣꯏꯗꯤ ꯐꯕ ꯃꯔꯤ ꯃꯉꯥ ꯌꯥꯎꯕꯅꯤꯅ ꯀꯔꯝꯕꯗꯨ ꯌꯦꯡ ꯁꯟꯗꯣꯏꯟ‌ ꯅꯪ ꯂ‌ꯣꯏ ꯌꯦꯡꯗꯣꯏꯔꯣ
ꯑꯗꯣ ꯅꯪ ꯀꯩꯀꯩ ꯍꯌꯦꯡ ꯍꯌꯦꯡ ꯑꯦꯛꯖꯥꯝ ꯂꯩ ꯍꯥꯏꯔꯒ ꯅꯪ ꯆꯠꯀꯅꯤ ꯍꯥꯏꯗꯨꯕꯨ ꯌꯥꯒꯗ꯭ꯔꯅꯦ
ꯍꯌꯦꯡ ꯑꯦꯛꯖꯝꯅꯦ ꯍꯌ ꯍꯧꯖꯤꯛ ꯂꯥꯏꯔꯤꯛ ꯄꯥꯔꯅꯤꯗꯅ ꯄꯨꯡ ꯀꯗꯥꯏ ꯍꯧꯖꯤꯛ ꯄꯨꯡ ꯀꯌꯥ ꯇꯥꯔꯦ ꯄꯨꯡꯁꯦ ꯑꯝꯇ ꯍꯥꯏꯕꯤꯔꯛꯀꯅꯤ ꯄꯨꯡ ꯀꯌꯥ ꯇꯥꯔꯦ ꯍꯧꯖꯤꯛꯁꯦ
ꯍꯨꯖꯤꯛꯁꯦ ꯄꯨꯡꯁꯦ
ꯎꯁꯦ
ꯇꯨꯌꯦꯦꯜꯞ ꯐꯣꯔꯇꯤ
ꯇꯨꯌꯦꯜꯞ ꯐꯣꯔꯇꯤ ꯇꯥꯔꯦ ꯃꯦꯟꯁꯤꯁꯦ ꯄꯨꯡ ꯑꯅꯤꯗ ꯍꯧꯔꯦ ꯑꯗꯨꯏꯗꯩꯗꯤ ꯄꯨꯡ ꯑꯃ ꯇ꯭ꯋꯦꯜꯞ ꯊꯥꯔꯇꯤ ꯄꯨꯡ ꯑꯃ ꯑꯅꯤ ꯑꯍꯨꯝ ꯃꯔꯤꯡ ꯌꯥꯔꯅꯤ ꯑꯗꯨꯏꯗꯤ ꯄꯨꯡ ꯃꯔꯤ ꯃꯈꯥꯏ ꯑꯏꯗ ꯊꯣꯛ ꯌꯥꯔꯅꯤ ꯑꯗꯨꯒ
ꯑꯣ ꯍꯣꯏ ꯌꯥꯏꯌꯦꯦ ꯅꯣꯏ ꯅꯣꯏ ꯍꯧꯖꯤꯛꯇꯒꯤ ꯂꯦꯞꯇꯕꯤꯅ ꯂꯥꯏꯔꯤꯛ ꯄꯥꯔꯒꯗꯤ ꯑꯗꯨꯝ ꯉꯥꯏꯍꯥꯛꯇꯪ ꯕ꯭ꯔꯦꯛ ꯂꯧꯕ ꯑꯣꯏꯅ ꯐ꯭ꯔꯦꯁ ꯑꯣꯏꯊꯣꯛꯄ ꯑꯣꯏꯅ ꯊꯣꯛꯎꯕ ꯌꯥꯅꯤ ꯑꯗꯨꯒ ꯑꯃꯨꯛ ꯍꯜꯂꯛꯑꯒ ꯑꯃꯨꯛ ꯄꯥꯕ ꯎꯝ
ꯐꯤꯂꯝꯁꯤꯁꯨ ꯌꯥꯎꯕꯅꯦ ꯐꯤꯂꯝꯁꯤꯗ ꯑꯃꯈꯛꯇ ꯌꯦꯡꯊꯣꯛꯎꯕ ꯌꯥꯅꯤꯌꯦ ꯑꯗꯨꯅꯦ ꯈꯜꯂꯤꯁꯦ ꯑꯗꯨꯒ ꯍꯜꯂꯛꯄꯗꯤ ꯄꯨꯡ ꯀꯌꯥꯗ ꯂꯣꯏꯗꯣꯏꯅꯣ ꯈꯪꯗ꯭ꯔꯦ ꯑꯗꯣ ꯍꯣꯔꯦꯟ ꯑꯩꯈꯣꯏ ꯊꯣꯛꯑꯒ ꯍꯟꯂꯛꯄ ꯀꯥꯟꯗ ꯊꯣꯡ ꯊꯤꯡꯉꯝꯃꯗꯤ ꯍꯥꯏꯅ ꯏꯅꯦꯗ ꯍꯥꯏꯗꯗꯤ ꯌꯥꯔꯣꯏꯌꯦ
ꯍꯥꯏꯁꯦꯗꯣ ꯍꯥꯏꯔꯒ ꯆꯠꯁꯦ
ꯎꯝ ꯏꯅꯦꯗ ꯍꯥꯏꯗꯕꯗꯤ ꯌꯥꯔꯣꯏꯌꯦ
ꯍꯥꯏꯥꯏꯁꯦ ꯍꯥꯏꯁꯦ ꯍꯥꯏꯁꯦ ꯅꯁꯦ
ꯅꯩꯔꯨꯁꯦ ꯍꯣꯔꯦꯟ ꯅꯪꯗꯤ ꯅꯪ ꯆꯠꯂꯒ ꯅꯃꯥꯟꯅꯕꯤ ꯀꯩꯀꯥ ꯅꯃꯥꯟꯅꯕ ꯃꯌꯥꯝ ꯂꯩꯍꯧꯔꯝꯅꯤ ꯌꯦꯡꯉꯝꯗꯤ ꯅꯠꯇ꯭ꯔꯣ
ꯈꯪꯗꯌꯦ ꯂꯩꯔꯝꯒꯗ꯭ꯔꯥ ꯂꯩꯔꯝꯃꯣꯏꯗ꯭ꯔꯥ ꯑꯗꯨꯝ ꯅꯨꯡꯗꯥꯡꯅꯤꯅ ꯃꯣꯏꯗꯤ ꯀꯩꯁꯨ ꯂꯩꯔꯣ ꯍꯥꯏ ꯍꯣꯁꯇꯦꯜꯗ ꯂꯩꯕ ꯃꯤ ꯅꯠꯇꯕꯅꯤꯅ
ꯆꯨꯝꯃꯤꯅꯦ ꯑꯗꯨꯁꯨ ꯅꯪꯅ
ꯎꯝ ꯑꯗꯨꯅꯤ
ꯑꯩꯈꯣꯏ ꯂꯪꯈꯣꯠꯂꯨꯁꯦ ꯍꯣꯔꯦꯟ ꯑꯗꯨꯗꯤ ꯅꯠꯇ꯭ꯔꯣ
ꯍꯣꯏ ꯍꯣꯏ ꯍꯣꯏ ꯑꯗꯣ ꯂꯥꯡꯕ ꯍꯥꯏꯁꯦ ꯀꯩꯁꯨ ꯌꯥꯝ ꯍꯦꯟꯅ ꯂꯥꯡꯕ ꯕꯨꯗꯤ ꯌꯥꯔꯣꯏꯌꯦ ꯍꯥꯏꯗꯤ ꯏꯁꯩꯒꯨꯝꯕ ꯅꯠꯇꯕꯅꯤꯅꯀꯣ
ꯎꯝ ꯆꯨꯝꯃꯦ ꯆꯨꯝꯃꯦ ꯑꯗꯨ ꯅꯠꯇꯦ ꯑꯩꯅ ꯍꯥꯏꯕ ꯍꯥꯏꯕꯗꯤꯅꯦ ꯅꯪꯒꯤ ꯑꯩꯒꯤ ꯏꯃꯥꯟ ꯏꯃꯥꯟꯅꯕꯤ ꯑꯃ ꯌꯥꯎꯋꯦꯕꯀꯣ ꯑꯩꯗꯤ
ꯑꯥ ꯑꯥ
ꯑꯗꯨꯒꯤ ꯃꯥ ꯊꯣꯛꯂꯛꯄ ꯀꯥꯟꯗ ꯄꯨꯟꯅ ꯂꯥꯎꯃꯤꯟꯅꯔꯤꯁꯤꯅ ꯃꯥꯕꯨ
ꯑꯣ ꯍꯣꯏ ꯇꯧꯁꯦ ꯑꯗꯨꯗꯤ ꯅꯪꯅ ꯃꯁꯛ ꯇꯥꯛꯄꯤꯒꯅꯤ ꯑꯩꯈꯣꯏꯗ
ꯇꯧꯒꯗꯕꯁꯦ ꯃꯥꯁꯦ ꯀꯩꯅꯣꯅꯦꯕꯀꯣ ꯉꯁꯥ ꯌꯥꯝ ꯐꯖꯩ ꯃꯤꯗꯤ ꯈꯔ ꯄꯤꯛꯑꯦꯕꯀꯣ ꯁꯝꯁꯨ ꯌꯥꯝ ꯁꯥꯡꯉꯦ ꯑꯗꯨꯒ ꯁ꯭ꯃꯥꯔꯠꯁꯨ ꯌꯥꯝ ꯑꯣꯏꯌꯦ ꯏꯪꯂꯤꯁ ꯏꯁꯤꯔꯣꯟ ꯃꯌꯥꯝ ꯍꯩꯌꯦ ꯑꯁ ꯃꯥꯕꯨꯗꯤꯅꯦ ꯈꯦꯠꯅꯤꯡꯉꯥꯏ ꯂꯩꯇ꯭ꯔꯦ ꯐꯖꯕꯁꯦ ꯀꯩ ꯍꯥꯏꯔꯨꯅꯦ
ꯑꯥ ꯇꯥꯒꯗ꯭ꯔꯦ ꯍꯜꯂꯣ ꯇꯥꯗ꯭ꯔꯤꯌꯦ ꯑꯩ ꯇꯥꯕ꯭ꯔꯣ ꯇꯥꯗꯤꯌꯦ ꯅꯪꯁꯨ ꯑꯣ ꯑꯣ ꯐꯥꯗ꯭ꯔꯦ ꯅꯪꯅ ꯊꯝꯗꯧꯅꯦ